ꯍꯜꯂꯣ ꯆꯥꯛ ꯆꯔꯕꯣ
ꯆꯥꯗ꯭ꯔꯤꯌꯦ
ꯀꯩ ꯏꯟꯖꯥꯥꯡ ꯆꯥꯔꯒꯦ ꯑꯣ ꯆꯥꯗ꯭ꯔꯤ ꯍꯥꯏꯕ
ꯍꯣꯏ ꯆꯥꯗ꯭ꯔꯤꯌꯦ ꯆꯥꯛ ꯍꯋꯥꯏ ꯍꯋꯥꯏ ꯑꯁꯥꯡꯕꯤꯗꯤ ꯁꯦꯝꯃꯝꯕꯅꯦ ꯑꯗꯣ ꯊꯣꯡ ꯊꯥꯡꯒꯠꯂꯝꯃꯦ
ꯑꯥ
ꯍꯋꯥꯏ ꯑꯁꯥꯡꯕꯤꯗꯣ ꯏꯔꯣꯟꯗꯣꯏꯕ ꯃꯥꯜꯂꯦ
ꯑꯣ ꯍꯥꯎꯕꯅꯤꯅꯦ ꯆꯥꯛ ꯆꯥꯗ꯭ꯔꯤ ꯑꯩꯈꯣꯏꯁꯨ ꯍꯟꯖꯥꯡ ꯊꯣꯡꯗꯣꯏ ꯇꯧꯔꯤ ꯍꯟꯖꯥꯡꯗꯤ ꯊꯣꯡꯗ꯭ꯔꯤ ꯊꯦꯡꯉꯦꯀꯣ ꯑꯗꯨꯝ ꯈꯔꯗꯤ ꯑꯥ ꯉꯥꯁꯤꯗꯤ ꯁꯦ ꯀꯩꯖꯥꯡ ꯊꯣꯡꯗꯨꯏꯖꯅꯣ ꯎꯝ ꯑꯣ ꯀꯥꯡꯁꯣꯏ ꯊꯣꯡꯉꯝꯗꯧ ꯃꯥꯜꯂꯦ ꯉꯁꯤ
ꯎꯝ ꯑꯁ ꯑꯩꯗꯤ ꯀꯥꯡꯊꯣꯏꯁꯦ ꯌꯥꯝ ꯄꯥꯝꯖꯩ ꯍꯥꯏꯕ ꯁꯨꯝ ꯍꯥꯎꯋꯤꯗꯅ ꯈꯥꯃꯦꯟꯁꯤ ꯌꯥꯝ ꯌꯥꯝ ꯊꯣꯡꯖꯩ
ꯑꯣ ꯑꯣ ꯑꯩꯁꯨ ꯀꯥ ꯈꯥꯃꯦꯟꯁꯤꯟ ꯌꯥꯝ ꯄꯥꯝꯃꯦ ꯈꯥꯃꯦꯟꯁꯤ ꯏꯟꯈꯥꯡꯁꯨ ꯌꯥꯝ ꯄꯥꯝꯃꯦ ꯍꯥꯏꯕ ꯑꯩ ꯑꯗꯨꯒ ꯀꯩꯅꯣ ꯊꯥꯛꯄꯗ ꯑꯗꯣ ꯑꯃ ꯔꯥꯁꯃꯥ ꯃꯔꯨ ꯊꯥꯛꯄꯗꯣ
ꯑꯧ ꯑꯧ ꯑꯧ ꯍꯥꯎꯕꯅꯦ
ꯑꯗꯨ ꯌꯥꯝ ꯍꯥꯎꯕꯅꯦ
ꯎꯝ
ꯍꯥꯥ
ꯈꯪꯗ꯭ꯔꯦꯗ ꯑꯗꯣ ꯅꯨꯡꯁꯥ ꯁꯥꯕꯒꯤꯔ ꯀꯩꯅꯣ ꯑ ꯑꯁ ꯆꯥꯅꯤꯡꯉꯑꯀꯣ ꯅꯪꯅ ꯍꯥꯏꯖꯤꯜꯂꯛꯄꯁꯤꯗ
ꯐꯣꯟꯁꯤꯗ ꯌꯦꯡꯕꯁꯤꯗꯁꯨ ꯆꯥꯕ ꯊꯛꯄꯒꯤ ꯉꯥꯛꯇ ꯊꯣꯛꯆꯜꯂꯛ ꯂꯩꯔꯦ ꯍꯥꯏꯕ ꯑꯗꯨꯒꯤ ꯆꯅꯤꯡꯉꯒ ꯁꯨꯝ ꯂꯩ
ꯃꯥꯅꯦ ꯍꯩꯕꯤ ꯃꯅꯥꯒꯅꯦ ꯈꯪꯉꯕ꯭ꯔꯥ ꯀꯩꯅꯣꯒ ꯕꯤꯃꯤꯒ ꯁꯤꯡꯖꯨ ꯁꯨꯕꯒꯤ ꯚꯤꯗꯤꯑꯣ ꯑꯃ ꯅꯍꯥꯟ ꯎꯏ ꯑꯁ ꯆꯥꯅꯤꯡꯕꯅ ꯇꯤꯟꯒ ꯌꯣ ꯆꯥꯅꯤꯡꯉꯣ
ꯑꯁ ꯍꯥꯎꯔꯝꯅꯤꯌꯦ
ꯎꯝ
ꯑꯩꯕꯧ ꯇꯤꯟ ꯇꯤꯟ ꯌꯣꯠꯂꯦ
ꯑꯧ ꯑꯗꯒꯤ ꯑꯥ ꯀꯩ ꯍꯥꯏꯅꯤ ꯑꯅꯪ ꯑꯣꯛ ꯑꯣꯛꯀꯤ ꯃꯔꯤꯟ ꯆꯥꯕ꯭ꯔꯥ
ꯆꯥꯏꯍꯦ ꯃꯌꯥꯝ ꯆꯥꯏꯑꯦ ꯑꯗꯨꯗꯤ ꯌꯥꯝ ꯄꯥꯝꯃꯦ
ꯇ ꯀꯩꯅꯣꯝ ꯃꯁꯛꯇꯣ ꯀꯩꯅꯣꯝ ꯇꯧꯋꯦꯅ ꯆꯥꯗ꯭ꯔꯤꯅꯦ ꯍꯥꯏꯕ
ꯑꯦꯍ ꯌꯥꯝ ꯍꯥꯎꯕꯅꯦ ꯅꯣꯡꯃ ꯆꯥꯁꯦ
ꯇꯂꯦ
ꯌꯥꯝ ꯍꯥꯎꯕꯅꯦ ꯍꯥꯏꯕ ꯈꯨꯍꯥꯎ ꯑꯃ ꯇꯧꯕꯅꯦ
ꯑꯣ ꯑꯩꯗ ꯑꯃꯨꯐꯥꯎ ꯆꯥꯗ꯭ꯔꯤ ꯁꯨꯝ ꯃꯁꯛ
ꯑꯁ ꯅꯣꯡꯃ ꯇꯨꯃꯤꯟꯅ ꯀꯩꯅꯣꯝꯅꯦ ꯍꯥꯏꯔ ꯄꯤꯖ ꯇꯥꯔꯦ
ꯑꯗꯣ ꯃꯥꯒꯤ ꯑꯗꯣ ꯃꯥꯒꯤ ꯃꯅꯨꯡꯗ ꯍꯥꯜꯂꯤꯕꯁꯤꯡꯗꯣ ꯑꯌꯥꯝꯕꯅ ꯇꯤꯜꯍꯧ ꯆꯅꯝ ꯉꯥꯛ ꯇꯅꯦ ꯐꯖꯅ ꯁꯨꯕꯅꯦ ꯍꯥꯏ
ꯑꯧ ꯑꯗꯨꯒꯅꯦ ꯑꯣꯛꯀꯤ ꯃꯔꯤꯟ ꯑꯥ ꯑꯣꯛꯀꯤ ꯃꯅꯨꯡꯁꯥꯒꯩꯒ
ꯎꯝ
ꯀꯩꯅꯣ ꯆꯥꯅꯤꯡꯗ꯭ꯔꯣ ꯑꯆꯝꯕꯖꯨ ꯌꯥꯝ ꯆꯥꯅꯤꯡꯉꯦ ꯍꯥꯏꯗꯤ ꯑꯆꯝ ꯑꯆꯝꯕ ꯍꯥꯏꯔꯒꯅ ꯗꯥꯏꯔꯦꯛ ꯄꯨꯛꯆꯝ ꯆꯝꯒꯤꯕꯗꯣ ꯍꯥꯏꯗꯤ ꯃꯣꯔꯣꯛꯀ ꯌꯥꯝ ꯌꯥꯎꯗꯕꯤꯗ ꯅꯠꯇ꯭ꯔꯥ ꯑ ꯗꯤ ꯀꯩꯅꯣ ꯑꯃ ꯇꯧꯔꯅꯤ ꯁꯂꯥꯠ ꯑꯃ ꯇꯧꯔꯒ ꯁꯤꯗꯩ ꯁꯤꯡꯖꯨ ꯃꯣꯔꯣꯛ ꯁꯥꯗꯕꯤ ꯑꯃ ꯇꯧꯔꯅꯤ ꯀꯥꯡꯁꯣꯏ ꯑꯃ ꯇꯧꯔꯒ ꯑꯁ ꯆꯥꯅꯤꯡꯉꯤ ꯑꯐꯣꯔꯣꯔ ꯑꯃ ꯇꯧꯔꯒ ꯅꯨꯡꯉꯥꯏ ꯆꯥꯛꯍꯥꯎꯒ ꯍꯥꯎꯕꯅꯦꯀꯣ ꯍꯥꯈꯣꯏꯆꯦꯒꯤ ꯆꯥꯛ ꯆꯥꯔꯤ ꯃꯥꯜꯂꯦ ꯍꯧꯖꯤꯛ
ꯑꯣ ꯀ ꯀꯔꯤꯕ ꯕꯤꯠꯔꯨꯠꯇꯣ ꯈꯪꯕ꯭ꯔꯥ
ꯑ ꯗ꯭ꯔꯣ ꯎꯝ
ꯑꯗꯨꯒꯤ ꯆꯝꯐꯨꯠꯇꯨꯁꯨ ꯃꯁꯛ ꯌꯥꯝ ꯐꯖꯔꯒꯦ ꯌꯥꯝ ꯍꯥꯎꯋꯦ ꯍꯥꯏꯕ ꯑꯩꯗꯤ
ꯑꯩꯈꯣꯏꯒꯤ ꯀꯩꯅꯣꯗꯒ ꯇꯧꯅꯕꯗꯣ ꯆꯩꯔꯥꯎꯕꯗꯒ ꯍꯥꯏꯗꯤ ꯃꯦꯔꯥꯃꯦꯁꯀꯤ ꯊꯤꯟꯕꯗꯣ ꯃꯁꯥ ꯌꯥꯝ ꯐꯖꯕꯅꯦ ꯀꯣ ꯁꯪꯒꯣꯝ ꯁꯅꯥ ꯊꯣꯡꯕꯒ ꯍꯥꯞꯄꯒ
ꯐꯖꯕꯅꯦ
ꯎꯝ
ꯍꯪꯒꯣꯝ ꯁꯅꯥꯁꯨ ꯆꯥꯕ꯭ꯔꯅ
ꯆꯥꯌꯦꯗꯤ ꯑꯩꯅ ꯆꯥꯗꯕꯗꯤ ꯌꯥꯝ ꯂꯩ
ꯎꯃꯝ ꯑꯩꯅ ꯑꯃꯨꯛ ꯁꯪꯒꯣꯝ ꯁꯅꯥꯒꯨꯝꯕ ꯁꯪꯒꯣꯝ ꯑꯐꯝꯕꯒꯨꯝꯕꯒꯤ ꯆꯥꯗꯕ ꯑꯗꯣ ꯈꯦꯔꯕꯨꯗꯤ ꯌꯥꯝ ꯄꯥꯝꯕ ꯁꯪꯒꯣꯝ ꯈꯦꯔꯁꯦ
ꯑꯣ ꯑꯗꯨꯒꯅꯦ ꯀꯩꯅꯣ ꯆꯥꯏ ꯑꯩꯅ ꯆꯥꯗꯕꯁꯦ ꯀꯦꯡꯉꯣꯏꯒꯤ ꯀꯦꯡꯉꯣꯏ ꯑꯃ ꯆꯥꯗꯦ ꯑꯗꯨꯗꯒꯤ ꯑ ꯀ ꯀꯣ ꯆꯥꯗꯦ ꯀ ꯈꯥꯕꯤꯁꯨ ꯆꯥꯗꯦ ꯑꯗꯒꯤ ꯉꯥꯗ ꯍꯥꯏꯔꯒꯅ ꯉꯥꯄ꯭ꯔꯨꯝ ꯑꯗꯨꯗꯒꯤ ꯑꯗꯨꯗꯒꯤ ꯑꯁꯥꯡꯕꯗꯨꯁꯨ ꯑꯁꯥꯡꯕꯗ ꯀꯥꯎꯔꯦꯅꯦ
ꯉꯥꯄ꯭ꯔꯨꯝꯅꯦ ꯑꯁꯥꯡꯕꯁꯦ
ꯑꯣ ꯄꯣꯔꯣꯁꯨꯨꯖꯥꯗꯤ ꯌꯥꯝ ꯍꯩꯅꯗꯕꯗꯤ ꯌꯥꯝ ꯂꯩꯌꯦ
ꯑꯧ ꯑꯧ ꯑꯩꯁꯨ ꯉꯥꯄ꯭ꯔꯨꯝꯒ ꯄꯣꯔꯣꯝꯒ ꯆꯥꯗꯦ
ꯑꯗꯨꯗꯒꯤ ꯑꯇꯣꯞꯄꯗꯤ ꯂꯣꯏ ꯆꯥꯔꯦ ꯑꯗꯨꯗꯒꯤ ꯀꯩꯀꯩ ꯃ ꯂꯩꯕꯩꯅꯦ ꯑꯁ ꯉꯥꯏꯍꯥꯛ ꯃꯣꯏ ꯕꯣꯔꯗꯤꯡꯗꯅꯦ ꯈꯪꯉꯕ
ꯎꯝ
ꯇꯦꯟ ꯀꯔꯤ ꯀꯥꯟꯗꯣ ꯑꯗꯨ ꯕꯣꯔꯗꯤꯡꯗꯅꯦ ꯅꯨꯡꯇꯤ ꯈꯨꯗꯤꯡꯒꯤꯅꯦ ꯈꯪꯉꯕ ꯅꯨꯡꯗꯥꯡꯗ ꯑꯍꯤꯡ ꯑꯍꯤꯡꯁꯤꯗꯅꯦꯀꯣ ꯑꯣꯖꯥꯈꯩꯁꯦ ꯇꯨꯝꯈ꯭ꯔꯒꯅꯦ ꯑꯗꯨꯝ ꯅꯨꯡꯇꯤꯒꯤ ꯁꯤꯡꯖꯨ ꯆꯥꯗꯕ ꯑꯗꯨꯁꯨꯅꯦ ꯊꯧꯅꯥꯎꯁꯤꯗꯒꯤ ꯇꯨꯃꯤꯟꯅ ꯊꯣꯛꯑꯅꯤꯗꯅ ꯀꯩꯅꯣ ꯗꯨꯀꯥꯟ ꯑꯩꯈꯣꯏꯒꯤ ꯍꯦꯛ ꯊꯣꯡꯅꯥꯎꯒꯤ ꯑꯩꯈꯣꯏ ꯀꯥꯒꯤ ꯍꯦꯛ ꯊꯣꯡꯅꯥꯎꯒꯤ ꯍꯦꯛ ꯊꯪꯅꯕꯗ ꯀꯩꯅꯣ ꯂꯩꯌꯦꯕꯀꯣ ꯑ ꯂꯝꯄꯥꯛ ꯂꯩꯌꯦꯕꯀꯣ ꯂꯝꯄꯥꯛꯇꯣ ꯍꯦꯛ ꯂꯥꯟꯊꯣꯛꯑꯒꯅ ꯑꯃꯨꯛ ꯗꯨꯀꯥꯟꯅꯦꯕ ꯑꯗꯨꯗꯒꯤ ꯊꯣꯛꯑꯒꯅꯤꯀꯣ ꯑꯁ ꯁꯤꯡꯖꯨꯒꯤ ꯃꯆꯠ ꯀꯩꯀꯩꯁꯦ ꯂꯣꯏ ꯂꯩꯔꯒꯅꯦ ꯅꯨꯡꯗꯥꯡ ꯑꯍꯤꯡ ꯑꯍꯤꯡ ꯈꯨꯗꯤꯡꯒꯤꯁꯤꯡꯁꯨ ꯆꯁꯤꯗꯤ ꯃꯥꯏꯆ ꯌꯥꯝꯁꯨ ꯍꯥꯎ ꯃ ꯌꯥꯔ ꯄ
ꯊꯣꯡꯅꯥꯎꯗꯒꯤ ꯊꯣꯛꯑꯒ ꯑꯃꯨꯛ ꯁꯤꯡꯖꯨꯒꯤ ꯃꯆꯜ ꯑꯃꯨꯛ ꯂꯩꯔꯕ
ꯑꯥ ꯑꯗꯨꯒ ꯑꯗꯨꯒ ꯆꯥꯔꯤꯕ
ꯑꯁ ꯑꯗꯨ ꯅꯣꯏ ꯘꯔꯤꯒꯨꯝꯕ ꯂꯧꯕꯗꯤ ꯀꯃꯥꯏꯅ ꯂꯧꯏꯕ
ꯉꯥꯔꯤ ꯂꯧꯕꯗꯨꯔꯣ ꯊꯣꯡꯁꯦ ꯆꯦꯠꯅ ꯂꯨꯣꯟꯁꯤꯜꯂꯅꯤꯗꯅ ꯑꯗꯨ ꯀꯩꯅꯣ ꯇꯧꯗꯕ ꯃꯔꯤꯗꯣ ꯀꯗꯥ ꯑ ꯆꯦꯅ ꯇꯧꯔ ꯊꯥꯗꯣꯏꯕ
ꯑꯗꯨ ꯃꯅꯝꯒꯨꯝꯕꯥꯏ ꯄꯥꯏꯔꯒ ꯁꯨꯝ ꯐꯥꯔꯣꯏꯗ꯭ꯔꯣ ꯅꯣꯏꯗꯩꯗꯨꯕ
ꯑꯗꯨꯒ ꯐꯦꯟ ꯑꯗꯨꯒ ꯑꯗꯨ ꯍꯦꯛ ꯂꯣꯏꯔꯒꯅ ꯐꯦꯟꯗꯣ ꯎꯔꯨ ꯀꯟꯅ ꯀꯩꯅꯣ ꯊꯥ ꯊꯥꯗꯣꯏꯅꯦꯕ ꯉꯣꯕ ꯑꯗꯨꯒ
ꯑꯥ
ꯊꯣꯡꯅꯥꯎ ꯃꯄꯥꯟꯁꯦ ꯂꯣꯏ ꯀꯩꯅꯣ ꯇꯧꯊꯣꯛꯇꯕ ꯊꯣꯡꯅꯥꯎ ꯃꯄꯥꯟꯁꯦ ꯃꯅꯝꯕꯨꯗꯤ ꯈꯔ ꯑꯗꯨꯝ ꯂꯥꯛꯑꯝꯒꯅꯤ ꯑꯗꫭꯏꯁꯨ ꯊꯪꯅꯕꯗꯩꯅꯤ ꯀꯥꯏꯅ ꯑꯗꯨꯝ ꯈꯟꯖꯔꯝꯒꯅꯤꯗ
ꯎꯝ ꯁꯤꯡꯖꯨꯒꯨꯝꯕ ꯁꯣꯏꯅꯕꯒꯤ ꯊꯥꯡꯒꯨꯝꯕꯗꯤ ꯑꯗꯨꯝ ꯂꯩꯕ
ꯂꯩ ꯑꯥ ꯀꯥꯗ ꯂꯣꯏ ꯂꯩ ꯑꯗꯨꯗꯤ
ꯑꯣ ꯑꯗꯣ ꯑꯗꯨꯃꯥꯏꯅ ꯂꯣꯟꯅ ꯆꯥꯕꯁꯤꯅ ꯌꯥꯝ ꯍꯥꯎꯕꯅꯤꯉꯣ
ꯑꯧ ꯃꯤ ꯃꯌꯥꯝ ꯑꯝꯒ ꯁꯨꯔ ꯆꯥꯔꯒ ꯑꯁ ꯑꯗꯨ ꯃꯇꯝꯗꯨꯗꯅꯦ ꯍꯥꯏꯗꯤ ꯑꯩꯈꯣꯏ ꯇꯔꯦꯠ ꯃꯨꯛ ꯆꯥꯏꯑꯕꯀꯣ ꯑꯗꯨꯑꯣ ꯑꯣꯏꯔꯁꯨ ꯍꯥꯏꯗꯤ ꯍꯦꯛꯇ ꯃꯌꯥꯝ ꯌꯥꯝꯕꯗꯣ ꯈꯪꯉꯕ ꯑꯁ ꯆꯦ ꯑꯄꯥꯛ ꯑꯄꯥꯛꯄꯁꯤꯡꯁꯦ ꯂꯣꯏ ꯊꯥꯔꯒꯀꯣ ꯑꯁ ꯃꯌꯥꯝ ꯌꯥꯝꯖꯅꯤ ꯑꯗꯣ ꯌꯥꯝꯃꯦꯅ ꯍꯥꯎꯇꯕꯁꯨ ꯇꯧꯗꯦꯕꯣ ꯌꯥꯝꯁꯨ ꯍꯥꯎ ꯂꯩꯅꯣ ꯁ
ꯆꯥꯃꯤꯟꯅꯔꯗꯤ ꯑꯣꯛꯇꯕꯤꯗ ꯆꯥꯕꯁꯦ ꯌꯥꯝ ꯍꯥꯎꯏꯤꯀꯣ
ꯑ ꯍꯥꯎꯑꯦ ꯑꯗꯣ ꯍꯥꯏꯗꯤ ꯌꯥꯝꯗ꯭ꯔꯒꯅ ꯑꯃꯨꯛ ꯍꯦꯟꯅ ꯍꯥꯎꯕꯗꯣ ꯈꯪꯉꯕ
ꯎꯝ
ꯑꯗꯨ ꯇꯧꯑ
ꯑꯁ ꯑꯩꯈꯣꯏꯁꯨ ꯅꯍꯥꯟꯋꯥꯏ ꯑꯩꯈꯣꯏꯅ ꯑꯃ ꯆꯥꯈꯤꯕ ꯑꯃ ꯂꯩꯌꯦ ꯑꯗꯨꯃꯥꯏ ꯌꯥꯝ ꯑꯩꯅ ꯅꯨꯡꯊꯤꯟ ꯆꯔꯥ ꯋꯥꯄꯗ ꯌꯥꯝ ꯆꯥꯅꯤꯡꯕꯁꯦ ꯆꯥꯛꯁꯦ ꯆꯥꯛ ꯑꯐꯕꯒꯤ ꯆꯥꯛ ꯅꯠꯇꯕ ꯁꯨꯄꯔꯒꯤ ꯆꯥꯛꯁꯦ
ꯑꯥ
ꯐꯣꯡ ꯐꯣꯡ ꯁꯥꯅ ꯅꯨꯡꯊꯤꯟꯁꯤꯗ ꯊꯣꯡꯉꯦꯗꯅ ꯑꯗꯨꯒ ꯉꯥꯔꯤꯒ ꯃꯣꯔꯣꯛꯀ ꯃꯍꯤ ꯂꯥꯡꯅ ꯇꯧꯔꯒ ꯁꯨꯄꯔꯁꯤꯒ ꯇꯣꯠꯂꯒ ꯆꯥꯕꯁꯦ ꯌꯥꯝ ꯍꯥꯎꯋꯦꯕ
ꯑꯗꯨꯒ ꯀꯩꯅꯣ ꯋꯥꯇꯤꯟꯒ ꯍꯥꯞꯆꯜꯂꯗꯤ ꯑꯃꯨꯛ ꯍꯦꯟꯅ ꯍꯔꯅꯤ ꯑꯗꯨꯗ
ꯑꯗꯨꯅꯦ
ꯈꯪꯗꯦ ꯑꯗꯨꯃꯥꯏꯅ ꯇꯧꯕꯁꯦ ꯌꯥꯝ ꯍꯥꯎꯋꯦ ꯑꯩ ꯅꯨꯡꯊꯤꯟ ꯆꯔꯥ ꯋꯥꯟꯕꯗꯗꯤ ꯆꯦꯡ ꯑꯐꯕꯁꯦ ꯄꯥꯛꯅ ꯆꯥꯅꯤꯡꯗꯦ ꯑꯃ ꯁꯨꯄꯔꯒꯨꯝꯕꯅ ꯍꯦꯟꯅ ꯆꯥꯅꯤꯡꯕꯩ ꯇꯥꯏꯞ ꯇꯧꯕꯗꯣ ꯇꯤꯟ ꯗꯨꯝ ꯆꯨꯝꯃꯦꯗ ꯆꯥꯅꯤꯡꯕꯩ
ꯆꯥꯛꯀ ꯆꯥꯗ꯭ꯔꯤꯕꯅꯤ ꯆꯥꯛ ꯂꯥꯝꯃꯝ ꯃꯅꯤ
ꯑꯧ ꯂꯥꯝ ꯃꯤ
ꯑꯁ ꯑꯩꯗꯤ ꯑꯇꯩ ꯄꯟꯕꯗꯗꯤ ꯆꯥꯛ ꯃꯥꯟꯍꯟꯗꯦ ꯑꯣꯛ ꯃꯔꯤꯟꯁꯤꯗꯤ ꯑꯁ ꯄꯣꯛ ꯊꯜꯂꯁꯨ ꯑꯗꯨꯝ ꯆꯥꯅꯤꯡꯉꯦ ꯍꯥꯏꯕ ꯌꯥꯝ ꯍꯥꯎꯋꯦꯕ
ꯎꯝ
ꯅꯍꯥꯟꯁꯦ ꯑꯁ ꯉꯍꯥꯃꯨꯛ ꯆꯠꯂꯨꯕꯗꯨꯗ ꯑꯩꯈꯣꯏ ꯆꯦꯅꯪꯒ ꯄꯥꯎ ꯇꯧꯉꯛꯇ꯭ꯔꯣ
ꯇꯃꯛ ꯇꯔꯤꯑ
ꯑꯁ ꯑꯣꯛ ꯃꯔꯤꯟ ꯅꯨꯡꯗꯥꯡꯗ ꯃꯌꯥꯝ ꯆꯥꯕꯩꯗꯣ
ꯃꯥ ꯑꯩꯗꯤ ꯑꯩꯅ ꯆꯥꯗꯕꯅꯤꯅ ꯃꯥ ꯇꯝꯃꯛꯇꯦ ꯑꯗꯨꯒꯤꯅꯦ
ꯑꯣ ꯑꯁ ꯃꯌꯥꯝ ꯍꯥꯏꯕꯅꯦꯍ ꯌꯥꯝ ꯌꯥꯖꯥꯠꯅꯤ
ꯎꯝ
ꯈꯨꯨꯌꯥꯑꯝꯅꯤ ꯌꯥꯝ ꯖꯣꯍꯥꯎꯑ
ꯑꯣ ꯅꯨꯡꯗꯥꯡꯗ ꯆꯥꯔꯣꯏꯔꯕ
ꯆꯥꯕ ꯅꯠꯇꯕ ꯑꯩꯈꯣꯏꯅ ꯍꯜꯂꯛꯄꯗ ꯁꯣꯔꯥꯠ ꯆꯠꯂꯨꯕꯩꯗꯣ
ꯑ
ꯑꯗꯨꯗꯒꯤ ꯍꯜꯂꯛꯄꯗ ꯅꯣꯡ ꯃꯀꯨꯞ ꯃꯀꯨꯞ ꯆꯨꯕ ꯍꯧꯔꯛꯑꯦ ꯑꯩ ꯃ ꯐꯥꯟꯗ ꯂꯩꯗꯅꯤ ꯑꯃꯛ ꯀꯨꯇꯥꯔꯦ ꯃꯩ ꯑꯃꯨꯛ ꯃꯨꯠꯈꯤꯗꯨ ꯆꯂꯛ ꯑꯩꯈꯣꯏ ꯁ꯭ꯋꯥꯏꯗꯤ ꯀꯩꯅꯣ ꯇꯧꯕ ꯌꯥꯗꯕꯅꯤ ꯅꯣꯡ ꯈꯤꯇꯪ ꯇꯥꯕ ꯌꯥꯗꯕꯅꯤ ꯅꯣꯡ ꯂꯨ ꯃꯪꯉꯗꯤ ꯑꯗꯨꯝ ꯃꯩꯁꯦ ꯑꯗꯨꯝ ꯃꯨꯠꯊꯠꯂꯦ ꯍꯥꯏꯕ
ꯑꯗꯣ ꯍꯟꯗꯛꯁꯦ ꯃꯩꯁꯨ ꯌꯥꯝ ꯆꯥꯡ ꯅꯥꯏꯗꯕꯒꯤ ꯇꯥꯏꯞ ꯑꯃ ꯇꯧꯁꯜꯂꯛꯏꯕꯣ
ꯑꯣ ꯃꯩ ꯌꯥꯝꯅꯅꯨꯡꯉꯥꯏꯇ ꯍꯟꯗꯛꯇꯤ
ꯑꯥꯎ ꯑꯗꯨꯒ ꯑꯌꯨꯛ ꯅꯨꯡꯗꯥꯡꯅ ꯑꯃꯨꯛ ꯈꯔ ꯐꯩꯌꯦꯕꯀꯣ ꯑꯌꯨꯛ ꯅꯨꯡꯊꯤꯟꯁꯦ ꯑꯃ ꯁꯥꯕꯒꯤꯔ ꯀꯩꯅꯣ ꯈꯪꯗꯦ ꯆꯥꯛ ꯌꯦꯦꯟꯖꯥꯡꯁꯦ ꯆꯥꯕ ꯉꯝꯗꯕ ꯄꯨꯛ ꯊꯥꯡꯒꯠꯄ ꯑꯃ ꯇꯧꯗ꯭ꯔꯥ
ꯑꯧ ꯑꯧ ꯑꯩꯁꯨ ꯅꯨꯡꯗꯥꯡꯗꯗꯤ ꯌꯥꯝ ꯇꯧꯋꯦ ꯅꯨꯡꯗꯥꯡꯗ ꯑꯗꯨꯗꯒꯤ ꯑꯌꯨꯛ ꯑꯌꯨꯛꯇꯁꯨ ꯑꯗꯨꯝ ꯇꯧꯋꯤꯗ
ꯎꯝ ꯎꯝ ꯑꯁ ꯑꯩꯅ ꯆꯥꯅꯤꯡꯕ ꯑꯃꯁꯨ ꯂꯩꯌꯦ ꯅꯪ ꯆꯥ ꯆꯥꯔꯕ꯭ꯔꯥ ꯈꯔ ꯌꯦꯡꯉꯨꯕꯀꯣ ꯍꯩꯀꯛꯇꯣ
ꯑ ꯍꯥꯏ
ꯍꯩꯀꯛꯀꯤ ꯃꯅꯥ ꯍꯥꯏꯗꯤ ꯃꯥꯒꯤ ꯃꯔꯤ ꯃꯔꯥꯡ ꯃꯅꯥ ꯃꯌꯥꯝꯗꯣ
ꯑ ꯑꯣ ꯈꯪ ꯑꯩꯗꯤ ꯏꯔꯣꯟꯕꯁꯦ ꯍꯥꯏꯗꯤ ꯑꯩꯅ ꯏꯔꯣꯟꯕ ꯈꯪꯉꯤꯁꯦ ꯈꯤꯇꯪ ꯈꯛꯇꯅꯦꯕ ꯍꯥꯏꯗꯤ ꯀꯩꯀꯩꯅ ꯏꯔꯣꯟꯕ ꯌꯥꯏ ꯑꯗꯨ ꯀꯔꯤꯝ ꯈꯪꯗꯦ ꯍꯥꯏꯗꯤ ꯃꯣꯏꯅ ꯏꯔꯣꯜ ꯑꯃꯁꯨ ꯍꯥꯏꯗꯤ ꯃꯁꯛ ꯈꯪꯕꯗꯨꯇꯪ ꯎꯔ ꯈꯪꯕꯅꯦꯕ ꯑꯗꯨꯒꯨꯝꯕꯒꯗꯤ ꯀꯈꯤꯇ ꯈꯪꯗꯌꯦ ꯀꯩꯅ ꯂꯦ ꯍꯥꯏ ꯑꯗꯨ
ꯌꯥꯝ ꯍꯥꯎꯖꯥꯅꯦ ꯁꯤ ꯍꯧꯨꯖꯤꯛꯀꯤ ꯍꯩꯀꯛꯀꯤ ꯃꯅꯥ ꯃꯅꯥꯁꯦ ꯂꯧꯊꯣꯛꯑꯅꯤ ꯑꯗꯨꯒ ꯃꯥꯒꯤ ꯏꯁꯄꯣꯟꯁ ꯃꯥꯟꯕ ꯃꯔꯤ ꯑꯃ ꯊꯔꯣ ꯃꯔꯤ ꯇꯥꯏꯞꯇ ꯇꯧꯕ ꯑꯃ ꯌꯥꯎꯔꯤꯕꯀꯣ ꯁꯤꯁꯦ ꯐꯖꯅ ꯃꯥꯁꯦ ꯐꯨꯠ ꯇꯧꯕꯁꯨ ꯅꯠꯇꯕ ꯐꯨꯠꯄꯁꯨ ꯌꯥꯏꯑꯕꯀꯣ ꯑꯗꯣ ꯁꯤ ꯈꯨꯖꯥꯁꯤꯅ ꯍꯦꯟꯅ ꯍꯥꯎꯕ ꯍꯥꯏꯇꯥꯔꯦ ꯑꯥꯂꯨ ꯀꯩꯀꯥ ꯉꯥꯔꯤ ꯀꯩꯀꯥꯁꯤꯅ ꯇꯣꯉꯥꯟꯅ ꯉꯥꯟꯊꯣꯛꯈ꯭ꯔꯅꯤꯗꯅ ꯑꯗꯨꯒ ꯍꯧꯖꯤꯛꯀꯤ ꯄꯣꯠꯁꯦ ꯐꯖꯅ ꯆꯥꯝꯊꯣꯛꯑꯒ ꯃꯥꯗꯣ ꯏꯁꯤꯡ ꯑꯁꯥꯕ ꯃꯑꯣꯡ ꯁꯧꯕꯗꯅꯦ ꯎ ꯍꯥꯞꯆꯤꯜꯂꯒꯅꯦ ꯐꯨꯠꯇꯣꯛꯄ ꯅꯠꯇꯕ ꯑꯁꯥꯕꯗꯨꯗ ꯍꯥꯥꯆꯜꯂꯒ ꯃꯈꯨꯝ ꯀꯨꯞꯁꯜꯂꯒ ꯄꯠꯊꯍꯜꯂꯒꯅꯦ ꯑꯍꯤꯡꯕꯒꯤ ꯇꯥꯏꯞꯇ ꯇꯧꯔꯒ ꯉꯁꯥꯏꯒꯤ ꯑꯂꯨꯗꯨꯒ ꯏꯔꯣꯜꯂꯒ ꯆꯥꯕꯁꯦ ꯑꯃ ꯃꯍꯥꯎꯁꯦ ꯌꯥꯝꯅ ꯀꯩ ꯍꯥꯏꯅꯤ ꯃꯣꯔꯣꯛ ꯑꯀꯥꯕ ꯃꯦꯠꯄꯒꯤ ꯇꯥꯏꯞꯇ ꯇꯧꯔꯒ ꯌꯥꯝ ꯍꯥꯎꯋꯦꯕ
ꯑꯝ
ꯅꯪ ꯇꯦꯁ ꯇꯧꯍꯟꯒꯦ ꯅꯧꯃ
ꯍꯣꯏ ꯁꯥꯥꯁꯦ ꯀꯩꯅꯣ ꯇꯧꯕꯗ ꯌꯦꯟ ꯊꯣꯡꯉꯗꯤ ꯍꯥꯏꯗꯤ ꯏꯔꯣ ꯏꯔꯣꯝꯕꯒꯨꯝꯕ ꯍꯥꯞꯄꯁꯦ ꯑꯗꯨꯝ ꯍꯥꯎꯕꯅꯦꯕ ꯍꯥꯏꯗꯤ ꯇꯣꯉꯥꯟꯅ ꯍꯤꯟꯖꯥꯡ ꯑꯣꯏꯅ ꯑꯗꯨꯗꯒꯤ ꯁꯂꯥꯠ ꯅꯦ ꯑꯗꯨꯗꯒꯤ ꯏꯍꯣꯝꯕꯗꯨꯅꯦ ꯁꯤꯡꯖꯨꯅꯦ ꯇꯧꯔ ꯆꯥꯕ ꯍꯥꯎꯅꯦ
ꯑꯧ ꯑꯗꯒꯤ ꯑꯃ ꯍꯟꯗꯛ ꯑꯩꯈꯣꯏꯅ ꯅꯍꯥꯃꯨꯛ ꯑꯃ ꯐꯥꯔꯝꯗ ꯆꯠꯄꯒꯤꯗ ꯆꯥꯕ ꯌꯦꯟ ꯊꯣꯡꯕꯗꯣ ꯀꯩꯅꯣ ꯀꯒꯤꯅꯣ ꯈꯪꯗꯦ ꯆꯥꯛꯂꯥꯝꯕꯒꯤꯔ ꯀꯩꯅꯣ ꯍꯥꯎꯁꯨ ꯍꯥꯎꯋꯦ ꯃꯌꯥꯝꯁꯨ ꯆꯥꯊꯣꯛꯀꯦ ꯍꯥꯏꯕ
ꯁꯤꯡꯖꯨꯗꯨꯁꯨ ꯁꯤꯡꯖꯨꯗꯨꯁꯨ ꯑꯩꯅ ꯂꯣꯏꯅ ꯂꯥꯁꯇ ꯂꯣꯏꯁꯟꯕꯤꯈꯤꯕꯅꯦ
ꯑꯗꯨꯅꯦ
ꯌꯥꯝ ꯍꯥꯎꯋꯦꯀꯣ ꯑꯗꯨ ꯅꯨꯃꯤꯠꯇꯣ ꯆꯥꯛꯀ ꯑꯗꯨ ꯀꯣꯟꯅꯔꯣꯏꯗꯕ ꯃꯥꯜꯂꯒ ꯑꯗꯨꯝ ꯀꯣꯟꯅꯈꯤꯕ ꯄꯨꯂꯞ
ꯑꯧ ꯀꯣꯟꯅꯒꯦ ꯑꯗꯨꯒ ꯆꯥꯛꯁꯨ ꯑꯗꯨꯝ ꯐꯖꯅ ꯆꯥꯏ ꯑꯩ ꯑꯗꯨ ꯅꯨꯃꯤꯠꯇꯨꯃ
ꯑꯗꯨ ꯅꯨꯃꯤꯠꯇ ꯍꯥꯏꯒꯨꯝꯗꯨꯅꯦ ꯑꯗꯨ ꯅꯨꯃꯤꯠꯇꯨꯗꯤ ꯍꯥꯏꯕꯗꯣ ꯈꯨꯁꯤ ꯑꯣꯏꯅꯁꯨ ꯆꯥꯛ ꯂꯣꯏ ꯉꯝꯅꯩꯌꯦ
ꯉꯝꯃꯦꯕꯣ ꯑꯩ ꯑꯩ ꯏꯁꯥꯅꯐꯥꯎꯕꯗ ꯌꯦꯡꯊꯔꯒꯗ ꯆꯥꯛꯇ ꯁꯤꯠꯅꯜꯂꯝꯃꯦ ꯍꯥꯏꯕ ꯑꯩꯒꯤ ꯈꯪꯗ
ꯑ ꯆꯥꯈꯤꯕꯗꯨꯗꯤ ꯈꯪꯍꯧꯗ꯭ꯔꯦ ꯑꯗꯨꯒ ꯂꯣꯏ ꯗ ꯒꯌꯥ꯭ꯟ ꯇꯥꯔꯛ ꯑꯦ
ꯑꯣ ꯑꯁ ꯍꯩꯅꯧꯒ ꯆꯥꯔꯒ
ꯑꯁ ꯑꯗꯨ ꯑꯗꯨꯒꯤ ꯂꯝꯕꯤ ꯃꯄꯥꯟꯗꯨꯗ ꯐꯝꯕꯗꯣ ꯌꯥꯝ ꯅꯨꯡꯉꯥꯏ ꯇ꯭ꯔꯣ ꯍꯥꯏꯗꯤ ꯀꯩꯅꯣꯒ ꯍꯦꯛ ꯃꯃꯥꯡꯗꯅ ꯆꯤꯡꯒ ꯂꯩꯔꯒ ꯌꯥꯝ ꯅꯨꯡꯉꯥꯏ ꯍꯥꯏꯕ ꯑꯗꯨ ꯑꯗꯨꯗꯨꯗꯤ
ꯑꯗꯨꯅꯦ
ꯋꯥꯔꯤꯒ ꯁꯥꯟꯅꯕ ꯃꯌꯥꯝꯗꯣ ꯑꯁ ꯅꯨꯡꯉꯥꯏꯍꯦ ꯑꯗꯨ ꯅꯨꯃꯤꯠꯇꯨꯗꯤ
ꯍꯩꯅꯧꯗꯨꯅ ꯃꯔꯣꯝꯃ ꯍꯥꯎꯔꯤꯕ
ꯑꯧ ꯑꯗꯨꯣ ꯀꯩꯅꯣꯗꯗꯤꯅꯦ ꯀꯥꯡꯗꯗꯤꯅꯦ ꯀꯥꯡꯗ ꯑꯗꯨꯗ ꯆꯠꯂꯗꯤꯅꯦ ꯈꯪꯉꯕ ꯀꯩꯅꯣ ꯇꯧꯁꯦꯕ ꯎꯝ ꯀꯤꯍꯣꯝ ꯑꯣꯏꯅ ꯀꯤꯍꯣꯝ ꯑꯣꯏꯅ ꯂꯩꯔ ꯆꯠꯁꯦꯕ
ꯌꯥꯏꯌꯦ ꯌꯥꯏꯌꯦ ꯀꯤꯍꯣꯝ ꯑꯣꯏꯅ ꯆꯥꯔꯨꯁꯤ
ꯃꯤ ꯀꯤꯍꯣꯝꯒ ꯆꯥꯔꯒ ꯐꯝꯃꯒ ꯋꯥꯔꯤꯒ ꯁꯥꯟꯅꯔ
ꯎꯝ ꯊꯣꯏꯗꯤꯡꯒ ꯈꯔ ꯊꯣꯏꯗꯤꯡ ꯕꯦꯁꯣꯟꯒ ꯃꯣꯔꯣꯛꯀ ꯈꯔ ꯆꯥꯏ ꯁꯜꯂꯒ ꯑꯁ ꯍꯥꯎꯅꯤꯌꯦ
ꯐꯖꯅ